ꯑꯣ
ꯐꯝꯃꯤꯅ ꯂꯦꯞꯇꯣꯞ ꯂꯥꯏ ꯃꯩ ꯍꯧꯒꯩ ꯁꯥꯒꯠꯂꯛꯑꯕ ꯐꯦꯟ ꯀꯟ ꯎꯡꯈꯠꯂꯛꯑꯕ ꯑꯗꯨꯒꯤ ꯃꯈꯥ ꯊꯥꯡꯊꯔꯛꯄꯅꯤ
ꯀꯦꯉꯁꯥꯏ ꯐꯤꯂꯝ ꯌꯦꯡꯕꯩ ꯋꯥ ꯅꯠꯇꯕꯗ
ꯐꯤꯂꯝ ꯌꯦꯡꯗꯤ ꯀꯩꯅꯣ ꯇꯧꯔꯝꯕ ꯂꯦꯞꯇꯣꯞ ꯃꯩ ꯌꯥꯎꯗ꯭ꯔꯦꯅ ꯆꯥꯔꯖ ꯇꯧꯔꯝꯕ
ꯑꯣ
ꯀꯟꯅ ꯁꯥꯒꯠꯂꯛꯑꯕꯅꯦ ꯕꯪꯕꯪꯕꯪ ꯍꯧꯏ ꯀꯩꯗꯧꯔꯤꯅꯣ
ꯀꯩꯝ ꯇꯧꯗꯤ ꯁꯨꯝ ꯇꯨꯝꯃ ꯂꯩꯔꯝꯃꯅꯤ ꯇꯨꯝꯃꯁꯦꯔ ꯇꯧꯔꯝꯃ ꯐꯃꯨꯡ ꯂꯩꯔꯝꯕꯅꯦ ꯑꯗꯨꯒꯤ ꯇ ꯆꯗꯒꯨꯝ ꯇꯧꯗꯅ ꯀꯣꯜ ꯇꯧꯔꯛꯏ ꯃꯤꯅꯦ ꯅꯨꯡꯉꯥꯏꯁꯨ ꯁꯥꯟꯅꯗ ꯀꯨꯏꯔꯦꯗ
ꯀꯣ ꯀꯣꯜ ꯇꯧꯔꯛꯏꯕ ꯋꯥꯔꯤ ꯁꯥꯟꯅꯅꯤꯡꯉꯤꯕ ꯌꯥꯗꯕꯒꯤ ꯌꯥꯝꯅ ꯌꯥꯝꯅ ꯊꯥꯖꯗꯕ ꯄꯥꯎꯅꯤ ꯇꯧꯔꯛꯏꯁꯦ
ꯊꯥꯖ ꯇꯧꯅꯤ ꯅꯨꯄꯤꯗꯨ ꯀꯣꯏꯔꯗꯤ ꯇꯧ ꯌꯥꯔꯅꯤꯣꯏ ꯊꯕ ꯀꯣꯏꯗꯕꯅꯤꯅ ꯗꯤꯜ ꯂꯩꯦꯟꯕꯗ ꯊꯤꯗꯛꯄꯣꯠ ꯂꯉꯣꯟꯗ
ꯑꯦ ꯑꯩꯉꯣꯟꯗ ꯗꯤꯜ ꯂꯦꯡꯕꯗꯗꯤ ꯐꯖꯗꯦꯍꯦ
ꯅꯨꯄꯤꯗ ꯂꯩꯗꯤ ꯅꯨꯄꯤꯗ ꯗꯦ ꯂꯩꯇ꯭ꯔꯣ ꯂꯩ ꯇꯝꯅꯤꯅ ꯅꯪꯉꫭꯟꯗ ꯇꯧꯔꯛꯏꯅꯤ
ꯀꯩꯅꯣ ꯁꯨꯃꯥꯏꯅ ꯇꯧꯔꯁꯤꯔꯣ ꯀꯩꯅꯣ ꯑꯥꯔꯀꯦ ꯏꯆꯟꯊꫭꯏꯒꯤ ꯅꯨꯄꯤ ꯄꯥꯝꯖꯩꯅ ꯇꯧꯔꯒ ꯊꯥꯒꯠꯄꯗꯣ ꯅꯨꯄꯥ ꯄꯥꯝꯖꯩ ꯅꯨꯄꯤ ꯄꯥꯝꯖꯩꯩꯅ
ꯑ ꯀꯗꯤꯡꯂ
ꯑꯗꯨꯗ ꯌꯥꯎꯕꯅ ꯐꯗꯧ ꯃꯥꯟꯁꯤꯜꯂꯛꯑꯦꯅ ꯑꯗꯨ ꯑꯣꯏ ꯇꯔꯗꯤ ꯑꯣꯟꯂꯥꯏꯟꯗ ꯃꯌꯥꯝ ꯑꯃ ꯁꯠ ꯁꯠ ꯆꯠ ꯃꯦꯁꯦꯖ ꯊꯥꯏꯖꯤꯠꯂꯛꯇꯣꯏꯅꯤꯅꯦ
ꯀꯩꯅꯥ ꯏꯟꯇꯔꯚꯤꯌꯨ ꯑꯣꯏꯅ ꯇꯧꯔꯒꯦ ꯃꯁꯥ ꯑꯗꯨ ꯌꯥꯄꯕꯤ ꯊꯕꯛ ꯇꯧꯒꯗꯧ ꯍꯥꯏꯕꯗꯣ
ꯎꯝ ꯊꯕꯛ ꯇꯧꯕ ꯄꯥꯝꯖꯩ ꯍꯥꯏꯔ
ꯀꯩꯅꯥ ꯑꯃ ꯄꯥꯝꯖꯩ
ꯀꯩꯅꯥ ꯑꯃ ꯄꯥꯝꯖꯩ ꯇꯣꯂꯣꯞꯝꯅ ꯁꯨꯛ ꯆꯥꯒꯗꯕꯅꯤꯒ
ꯈꯕꯔ ꯍꯦ ꯀ ꯄ ꯆꯅꯣ ꯎꯝ
ꯑꯪ ꯑꯗꯨꯗꯤ ꯅꯪꯒꯤ ꯑꯄꯥꯝꯕꯁꯦ ꯄꯨ ꯍꯥꯏꯔꯒ ꯇꯧꯕ ꯌꯥꯏꯅꯦ
ꯌꯥꯏ
ꯅꯨꯡꯕꯨ ꯅꯨꯡꯉꯥꯏꯅꯤꯌꯦ
ꯑꯗꯨꯅꯤ ꯑꯗꯨꯃꯥꯏꯅ ꯑꯩꯅ ꯇꯧꯕꯅ ꯐꯔꯗ ꯑꯩꯅ ꯈꯪꯗꯦ ꯄꯨꯡꯗꯅꯤ ꯁꯨꯝꯕꯩꯗꯨꯣ ꯁꯔꯨꯛꯈ
ꯍꯧꯖꯤꯣꯏꯀꯥꯟꯗꯤ ꯍꯥꯏꯗꯤ ꯊꯥꯏꯅꯉꯩꯗꯗꯤ ꯐꯣꯟ ꯂꯩꯇ꯭ꯔꯅꯤꯅ ꯈꯔ ꯋꯥꯔꯝꯅꯦꯕ
ꯑꯝ
ꯍꯧꯖꯤꯛ ꯀꯉꯨ ꯐꯣꯟ ꯂꯩꯔꯕꯅꯤꯅ ꯍꯥꯏꯗꯤ ꯑꯣꯟꯂꯥꯏꯟꯗ ꯃꯌꯥꯝ ꯇꯧꯔꯕꯅꯤꯅꯀꯣ ꯐꯠ ꯐꯠ ꯊꯥꯒꯠꯂꯒ ꯁꯛ ꯑ ꯑꯄꯥꯝ ꯑꯄꯥꯝꯕꯁꯤ ꯁꯤꯗ ꯄ ꯄꯥꯎ ꯐꯥꯎ ꯄꯤꯔꯛꯎꯒ ꯍꯥꯏꯔꯒ ꯇꯧꯁꯤꯟꯕ ꯌꯥꯔꯅꯤ
ꯐꯣꯟ ꯂꯩꯔꯦ ꯐꯣꯟ ꯄꯥꯏꯔꯦ ꯍꯥꯏꯕꯒꯤ ꯐꯪꯗꯕꯒꯤ ꯑꯋꯥꯕꯁꯤꯁꯨ ꯑꯋꯥꯕ ꯑꯝꯅꯤ ꯃꯐꯪꯒ ꯍꯥꯏꯅꯅꯤ ꯈꯪꯉ
ꯑꯋꯥꯕꯁꯤꯅ ꯈꯟ ꯌꯥꯝꯃꯤꯅꯤꯀꯣ
ꯌꯥ ꯂꯩ
ꯀꯔꯝꯕ ꯄꯥꯡꯒꯦꯔꯪꯕꯨꯣ
ꯀꯔꯤ
ꯀꯔꯝꯕ ꯅꯨꯄꯤ ꯄꯥꯝꯃꯤꯅꯣ
ꯌꯦ ꯄꯤꯕꯨ ꯌꯥꯔꯦ ꯃꯁꯛ ꯃꯇꯧ ꯈ ꯐꯖꯕ ꯏꯪ ꯇꯞꯄꯤ ꯂꯩꯗꯅ ꯀꯥꯅꯤ ꯁꯥꯡꯕ
ꯑꯣꯟꯊꯣꯛ ꯑꯣꯟꯊꯣꯛꯄ ꯐꯪꯖꯗꯕ ꯌꯥꯝ ꯃꯥꯜꯂꯦꯕꯅꯤ ꯀꯃꯥꯏꯅ ꯇꯧꯁꯤꯒꯦ ꯍꯣꯏ ꯍꯣꯏ ꯑꯩ ꯅꯪꯅꯤ ꯁꯣꯏꯅ ꯁꯤꯟꯕꯤꯔꯅꯤ
ꯐꯪꯖꯗꯕ ꯌꯥꯝ ꯃꯥꯜꯂꯤ ꯐꯪꯅꯕ ꯏꯕꯨ ꯍꯥꯏꯔꯤꯕ ꯃꯈꯩ ꯐꯪꯖꯗꯕ ꯃꯥꯜꯂꯤ
ꯇꯥꯕ꯭ꯔꫭ
ꯇ
ꯐꯔꯦ ꯅꯨꯄꯤꯒꯤ ꯋꯥꯁꯤꯅ ꯃꯔ ꯑꯣꯏꯔꯒ ꯀꯩꯗꯧꯔꯤꯅꯣ ꯍꯧꯖꯤꯛꯁꯦ ꯇꯨꯝꯃꯒ ꯍꯤꯞꯄꯒ ꯑꯗꯨꯝ ꯇꯧ ꯂꯩꯔꯕꯣ
ꯑꯗꯨꯅꯤꯅꯦ ꯀꯩ ꯍꯥꯏꯗꯤ ꯄꯩꯁꯥ ꯇꯥꯟꯕꯝꯁꯨ ꯂꯩꯇꯒꯨꯝ ꯇꯧ ꯈꯜꯂꯤꯕꯅꯤꯅꯦ ꯀꯩ ꯇꯧꯁꯦꯅꯅ ꯈꯔ ꯇꯥꯛꯂꯧꯕꯅꯦ ꯀꯩ ꯀꯩ ꯇꯧ ꯌꯥꯒꯦ ꯍꯧꯖꯤꯛꯁꯨ
ꯑ ꯍꯧꯖꯤꯛꯀꯥꯟ ꯍꯧꯖꯤꯛꯀꯥꯟꯁꯦ ꯄꯩꯁꯥ ꯇꯥꯟꯕꯩꯗꯣꯠꯁꯦ ꯀꯃꯥꯏꯅ ꯇꯧꯕ ꯌꯥꯏ ꯍꯥꯏ ꯀꯩ ꯍꯥꯏꯗꯣꯏꯅꯣ ꯈꯪꯗꯦꯅꯤ ꯀꯔꯤꯕꯕꯨ ꯇꯧ ꯌꯥꯏ ꯍꯧꯖꯤꯛ ꯍꯩꯅꯧ ꯌꯥꯝ ꯄꯥꯟꯕꯅꯤꯅ ꯍꯩꯅꯧꯁꯤ ꯍꯦꯛꯔꯒ ꯑꯆꯥꯁꯤꯡꯁꯤꯜꯂ ꯊꯝꯃꯔꯁꯨ ꯌꯥꯕꯖꯥꯠꯅꯤ
ꯑꯁ ꯅꯤꯡꯉꯥꯏ ꯑꯁꯤ ꯌ‌ꯣꯜꯕ ꯁꯇꯌꯥ
ꯍꯩꯅꯧ ꯑꯆꯥꯔ ꯁꯦꯝꯕ ꯌꯥꯏ ꯑꯗꯒꯤ ꯀꯔꯤ ꯍꯥꯏꯅꯤ ꯑꯇꯣꯞꯄ ꯍꯥꯏꯗꯤ ꯑꯃ ꯑꯃꯨꯟꯕꯁꯨ ꯌꯥꯝ ꯂꯩꯔꯦꯗ ꯍꯧꯖꯤꯛꯀꯥꯟ
ꯑꯅꯦ ꯁ ꯑꯗꯨꯗꯤ ꯍꯩꯅꯧ ꯑꯃꯨꯟꯕꯗ ꯇꯧꯔꯒ ꯑꯇꯤꯡꯕꯒꯨꯝꯕ ꯁꯦꯝꯕ ꯌꯣꯟ ꯌꯥꯕꯖꯥꯠꯅꯤ
ꯑꯗꯨꯅꯦ ꯍꯧꯖꯤꯛꯀꯥꯟ ꯃꯤ ꯌꯥꯝ ꯊꯛꯅꯩ ꯍꯥꯏꯕꯅꯤ
ꯍꯅꯦ ꯈꯁꯦꯃ ꯑꯣꯏꯗꯤ
ꯅꯪ ꯅꯪꯗꯤ ꯍꯥꯏꯔꯝꯅꯤꯅꯦ ꯑꯗꯨꯒꯨꯝꯕ ꯈꯨꯠ ꯁꯥꯁꯦ
ꯑꯗꯨꯝꯕꯗꯗꯤ ꯈꯔ ꯍꯩꯔꯛꯀꯅꯤ ꯅꯨꯄꯤ ꯀꯣꯏꯕꯗ ꯍꯩꯇ꯭ꯔꯁꯨ ꯑꯗꯨꯝꯕ ꯁꯦꯝ ꯁꯥꯕꯗꯗꯤ
ꯑꯗꯨꯅꯦ ꯑꯗꯨꯅꯦ ꯑꯍꯩ ꯍꯩꯕꯁꯤ ꯑꯩꯈꯣꯏꯅ ꯄꯩꯁꯥꯗ ꯑꯣꯟꯊꯣꯛꯄ ꯍꯩꯕꯗꯨꯅꯤꯅꯦ ꯗꯔꯀꯥꯔ ꯇꯥꯔꯤꯁꯤ
ꯃꯥꯅꯤ
ꯑꯗꯨ ꯇꯧꯕꯁꯨ ꯌꯥꯏ ꯑꯗꯒꯤ ꯖꯥꯝꯁꯨ ꯍꯧꯖꯤꯛꯀꯥꯟꯁꯤ ꯌꯥꯝ ꯄꯥꯜꯂꯤꯗꯅ
ꯍꯣꯏ ꯁꯥꯡ ꯃꯇꯝꯃꯤ ꯆꯨꯝꯃꯤꯅꯦ
ꯖꯥꯝꯁꯤꯁꯨ ꯇꯧꯕ ꯌꯥꯏ
ꯍ ꯖꯥꯝꯒꯤ ꯑꯇꯤꯡꯕꯁꯨ ꯌꯥꯝ ꯄꯥꯝꯅꯕꯅꯤ ꯃꯤꯅ ꯑꯗꯨ ꯁꯦꯝꯕ ꯌꯥꯏꯅꯦ
ꯑꯗꯨ ꯑꯩꯈꯣꯏꯗꯤ ꯍꯩꯅ ꯈꯪꯗꯦ ꯑꯝꯇꯪ ꯁꯤ ꯇꯧꯖꯤꯔꯣ ꯑꯩꯁꯨ ꯑꯗꯨꯍꯩꯔꯛꯑꯗꯤ ꯑꯩꯈꯣꯏꯁꯨ ꯍꯩꯍꯧꯕ ꯌꯥꯏꯗꯅ
ꯖꯥꯝ ꯄꯥꯜꯂꯗꯤ ꯌꯥꯝ ꯍꯦꯌꯥ ꯊꯝꯃꯝꯃꯣꯅꯦ ꯁꯦꯝꯁꯤꯅꯦ ꯅꯣꯏꯗ ꯑꯩ ꯂꯥꯛꯀꯦꯅꯦ ꯅꯣꯡꯃ
ꯅꯣꯡꯃ ꯅꯠꯇꯦ ꯍꯌꯦꯡ ꯂꯥꯎꯑꯣꯅꯦ
ꯌꯥꯏ ꯍꯌꯦꯡ ꯂꯥꯛ ꯑꯁꯨ ꯌꯥꯏ
ꯎꯝ ꯃꯇꯝ ꯁꯨꯝ ꯁꯥꯡꯗꯣꯛꯒ ꯑꯦꯁ ꯆꯥꯝꯒꯤ ꯆꯥꯝꯉꯥꯛꯅꯤ ꯆꯔꯣꯡ ꯆꯔꯣꯡꯅꯤ ꯄꯥꯜꯂꯤꯁꯦ ꯆꯥꯕꯤꯅꯕ ꯃꯤ ꯋꯥꯠꯇꯅ ꯁꯣꯝꯗ ꯄꯣꯇ꯭ꯔꯣ ꯄꯣꯇꯥꯔꯣ ꯇꯥꯔꯒꯥ ꯀꯦꯟ ꯂꯩꯔꯦ
ꯑꯗꯨꯗꯤ ꯃꯌꯥꯝ ꯈꯨꯟꯁꯤꯝꯃꯣꯅꯦ ꯈꯔ ꯌꯥꯝꯅ ꯁꯦꯝꯃꯒ ꯑꯩꯈꯣꯏꯁꯨ ꯊꯛꯄ ꯑꯗꯨꯗꯩ ꯃꯤꯡꯆꯠꯁꯨ ꯌꯣꯟꯕ ꯑꯗꯨꯗꯤ ꯄꯩꯁꯥ ꯈꯔꯁꯨ ꯀꯥꯟꯅꯍꯧꯋꯦꯗꯅ
ꯍꯣꯏ ꯍꯣꯏ ꯈꯨꯟꯗ꯭ꯔꯁꯨ ꯀꯩꯅꯣꯝꯃ ꯍꯥꯏꯗꯤ ꯐꯤꯒꯨꯝꯕ ꯑꯃ ꯇꯧꯔ ꯌꯥꯔꯒ ꯀꯥꯕꯛ ꯀꯥꯕꯛ ꯅꯤꯛꯄꯗ ꯆꯥꯎꯣꯔꯔꯣꯛ ꯆꯣꯔꯔꯣꯛ ꯀꯦꯜꯂꯛꯀꯗꯣꯏ ꯅꯤꯗ
ꯎꯝ ꯌꯥꯏ
ꯅꯦ ꯂꯥꯛꯑꯣ ꯍꯌꯦꯡꯗꯣ
ꯂꯥꯛꯀꯦ ꯂꯥꯛꯀꯦ
ꯑꯗꯨꯒꯒ ꯀꯣꯏꯕ ꯂꯥꯡꯕ ꯈꯔ ꯇꯧꯔꯨꯁꯤꯅꯦ ꯀꯥꯝꯅꯪ ꯑꯩ ꯋꯥꯔꯦꯅꯦ
ꯌꯥꯏꯅꯦ ꯀꯣꯏꯊꯣꯛꯎꯁꯤꯅꯦ ꯅꯨꯃꯤꯗꯥꯡ ꯋꯥꯏꯔꯝ ꯉꯥꯏꯍꯥꯛ ꯑꯩꯗꯤ ꯀꯩꯅꯣꯝ ꯆꯠꯅꯤꯡꯉꯤꯅꯤꯅꯦ ꯀꯪꯂꯥ ꯄꯥꯠꯇꯣ ꯑꯃ ꯆꯠꯇ꯭ꯔꯤꯅꯦ
ꯑꯣ ꯀꯪꯂꯥ ꯄꯥꯠ ꯍꯥꯏꯁꯤ ꯀꯩꯅꯣ ꯅꯪꯁꯦ ꯁꯣꯔꯣꯛ ꯃꯄꯥꯟꯗꯨꯔꯣ ꯅꯠꯇ꯭ꯔꯒꯅ ꯀꯔꯝꯕꯅꯣ
ꯑꯃ ꯀꯪꯂꯥꯄꯥꯠ ꯍꯥꯏꯁꯤ ꯑꯃꯨꯛ ꯀꯪꯂꯥ ꯍꯥꯏꯕ ꯀꯪꯂꯥ ꯅꯣꯡꯄꯣꯛ ꯇꯔꯣꯕꯥꯟ ꯍꯥꯏꯕ ꯑꯃ ꯂꯩꯕꯗꯣ
ꯑꯣ ꯑꯣ ꯅꯣꯡꯄꯣꯛ ꯇꯣꯔꯕꯥꯥꯟꯗ ꯐꯥꯖꯕꯅꯤꯅꯦ ꯑꯗꯣ ꯅꯪ ꯆꯠꯇ꯭ꯔꯤꯕꯣ
ꯆꯠ꯭ꯔꯤꯅꯦ ꯑꯃꯨꯛ ꯑꯃꯇꯪ ꯆꯠꯅꯤꯡꯉꯤꯅꯦ
ꯑꯁ ꯅꯪ ꯇꯜꯂꯦꯅ ꯃꯅꯤꯄꯨꯔ ꯃꯆꯥ ꯃꯥꯟꯖꯤꯜꯂꯛꯇ꯭ꯔꯦꯀꯣ
ꯌꯥꯗ꯭ꯔꯦ ꯑꯩ ꯄꯩꯁꯥꯁꯨ ꯄꯥꯏꯗ꯭ꯔꯃꯤꯅ ꯅꯨꯄꯤ ꯑꯉꯥꯡꯗꯨ ꯀꯣꯏꯔꯗꯤ ꯑꯦ ꯀꯣꯏꯊꯣꯛꯎꯁꯤ ꯈꯣꯠꯂꯨꯁꯤ ꯍꯥꯏꯔ ꯆꯠꯀꯗꯕ ꯑꯗꯨꯁꯨ ꯂꯩꯇ꯭ꯔꯕꯅꯤꯅ ꯆꯠꯄ ꯐꯪꯗ꯭ꯔꯦ
ꯊꯨꯅ ꯅꯨꯄꯤ ꯀꯣꯏꯗ꯭ꯔꯁꯨ ꯆꯠꯄ ꯌꯥꯏ ꯀꯩꯅꯣ
ꯆꯠꯄ ꯌꯥꯏ ꯅꯣꯏꯗꯤ ꯅꯣꯡꯃꯇꯁꯨ ꯍꯧꯔꯛꯇꯦ ꯀꯅꯥ ꯆꯠꯂꯨꯗꯣꯏꯅꯣ
ꯅꯕ ꯍꯧꯖꯤꯛꯇꯪ ꯀꯣꯜ ꯈꯛꯇ ꯇꯧꯔꯛꯑꯒ ꯈꯔ ꯈꯔꯁꯨ ꯀꯣꯜ ꯇꯧꯔꯛꯎꯅꯦ ꯑꯩꯈꯣꯏ ꯑꯩꯈꯣꯏꯗꯤ ꯑꯩꯗꯤ ꯌꯥꯝ ꯇꯣꯏꯅ ꯆꯠꯂꯤꯗ ꯋꯥꯛꯀꯤꯡ ꯑꯣꯏꯅꯕꯨ ꯏꯇꯣꯡꯇꯕꯨ ꯆꯠꯂꯤꯗ
ꯑꯗꯨ ꯑꯩꯅ ꯇꯧꯔꯛꯇ꯭ꯔꯁꯨ ꯂꯣꯏꯅ ꯆꯠꯄꯗꯨꯗ ꯇꯧꯔꯛꯑꯗꯤ ꯌꯥꯎꯔꯣꯏꯗ꯭ꯔꯣ
ꯑꯗꯨꯅꯦ ꯍꯧꯖꯤꯛ ꯆꯠꯄꯁꯤꯗ ꯍꯥꯏꯔꯛꯏꯁꯤꯅꯦ ꯌꯦꯡꯗ꯭ꯔꯦ ꯑꯗꯨꯗꯤ ꯍꯌꯦꯡ ꯆꯠꯂꯨꯁ ꯍꯥꯏꯕ꯭ꯔꯣ ꯑꯌꯨꯛꯀꯨꯝꯕ ꯑꯗꯩ ꯅꯨꯡꯗꯥꯡꯒꯨꯝꯕꯁꯨ ꯑꯗꯨꯝ ꯐꯖꯕꯅꯤ
ꯈꯪꯗꯦ ꯅꯪꯅ ꯐꯖꯗꯧꯕ ꯃꯇꯝ ꯍꯥꯏꯔꯣꯅꯦꯗꯤ ꯑꯣꯏꯔꯁꯨ ꯃꯤꯗꯥꯡ ꯋꯥꯔ ꯃꯣꯏꯁꯨ ꯍꯌꯤꯡ ꯍꯩꯇ ꯆꯠꯂꯨꯔꯔꯣꯏ
ꯅꯨꯡꯗꯥꯡ ꯌꯥꯝ ꯏꯪꯕꯅꯦ ꯑꯌꯨꯛꯇꯁꯨ ꯃꯤ ꯋꯥꯛꯀꯤꯡ ꯌꯥꯝ ꯋꯥꯋꯀꯤꯡ ꯌꯥꯝ ꯆꯠꯅꯩ ꯍꯥꯏꯕꯅꯦꯕ
ꯑꯥ
ꯑꯗ ꯌꯥꯝ ꯅꯨꯡꯉꯥꯏꯇꯣꯏꯔꯤꯕꯣꯅꯦ ꯃꯣꯏꯗꯣ ꯂꯝꯕꯤꯁꯨꯅꯦ ꯍꯥꯟꯅꯗꯤ ꯈꯔ ꯏꯗꯤꯇꯦꯅ ꯁꯥꯔꯝꯕꯅꯦꯕ ꯑꯗꯩ ꯍꯧꯖꯤꯛꯇꯤ ꯑꯃꯨꯛ ꯑꯩꯈꯣꯏꯒꯤ ꯁꯨꯝ ꯃꯦꯟ ꯔꯣꯗꯀ ꯑꯁꯣꯝ ꯕꯤ ꯑꯣ ꯁꯤ ꯕꯤ ꯑꯣ ꯁꯤ ꯂꯩꯕ ꯃꯦꯟ ꯔꯣꯗꯠꯇꯣ
ꯑꯝ
ꯑꯗꯨꯒ ꯑꯗꯨ ꯌꯧꯕꯩ ꯂꯝꯕꯤꯁꯦ ꯂꯩꯈ꯭ꯔꯦꯕ ꯍꯧꯖꯤꯛꯇꯤ
ꯑꯣꯝ
ꯑꯗꯨꯅ ꯌꯥꯝ ꯁꯥꯡꯅ ꯆꯠꯂꯗꯣ ꯌꯥꯕꯅꯤꯅꯦ ꯅꯨꯡꯉꯥꯏꯔꯕꯅꯤꯍꯦ
ꯑꯗꯨꯗꯤ ꯑꯌꯨꯛ ꯑꯩꯅ ꯋꯀꯤꯡ ꯆꯠꯂꯨꯁꯤ ꯍꯥꯏꯕ꯭ꯔꯣ ꯑꯗꯨꯒ ꯍꯜꯂꯛꯑꯒ ꯁꯦꯝꯕꯁꯨ ꯌꯥꯔꯦ
ꯌꯥꯏ ꯌꯥꯏ ꯈꯔ ꯐ꯭ꯔꯦꯁ ꯑꯣꯏꯊꯣꯛꯎꯔꯒ ꯍꯜꯂꯛꯑꯒ ꯍꯩ ꯔꯥ ꯍꯦꯛꯆꯤꯜꯂꯒ ꯀꯣ
ꯍꯣꯏ
ꯍꯣꯏ ꯂꯤꯛꯂꯤꯒꯨꯝꯕꯗ ꯇꯧꯒꯗ꯭ꯔꯣ ꯅꯠꯇ꯭ꯔꯒꯅ ꯕꯨꯡꯒꯨꯝꯕ ꯑꯆꯧꯕꯗ ꯇꯧꯒꯗ꯭ꯔꯣ
ꯑꯍꯥꯟꯕꯒꯤꯗꯨꯗꯤ ꯄꯨꯡꯒꯨꯝꯕꯗ ꯑꯗꯨꯝ ꯁꯦꯝꯕ ꯌꯥꯅꯤ ꯍꯥꯏꯗꯤ ꯄꯊꯕꯅꯤꯅꯀꯣ
ꯎꯝ ꯂꯤꯛꯂꯤ ꯇꯧꯕꯁꯤꯅ ꯄꯣꯁꯇꯤ ꯇꯥꯕꯅꯤꯅꯦ
ꯑꯗꯨꯅ ꯍꯌꯦꯡ ꯑꯩꯈꯣꯏ ꯂꯣꯏꯔꯒ ꯍꯥꯏꯇꯥꯔꯦ ꯑꯩꯣꯏ ꯍꯞꯇꯥ ꯑꯃꯒꯨꯝ ꯊꯝꯃꯨꯔꯒ ꯃꯍꯤ ꯈꯛ ꯄꯨꯔ ꯆꯨꯝꯃꯛꯄꯩ ꯇꯟꯖꯥꯗꯣ
ꯎꯝ ꯎꯝ
ꯑꯗꯨꯗ ꯅꯪꯒꯤꯛ ꯂꯤꯂꯤꯗ ꯍꯥꯞꯄ ꯍꯧꯖꯤꯛ ꯑꯍꯥꯟꯕꯩꯗꯤ ꯏꯕꯨꯡꯒꯨꯝꯕ ꯑꯃ ꯄꯨꯜꯂꯞ ꯅꯝꯃꯒ ꯊꯝꯕꯀꯣ ꯐꯅꯤ
ꯌꯥꯏꯅꯦ ꯑꯝꯇꯕꯨ ꯇ꯭ꯔꯥꯏ ꯇꯧ ꯌꯥꯕꯖꯥꯠꯅꯤ
ꯎꯝ ꯇꯧꯁꯤ ꯇꯧꯁꯤ
ꯑꯩꯈꯣꯏꯒꯤ ꯀꯩꯅꯣ ꯑꯟꯗ꯭ꯔꯣꯗ ꯊꯛꯄ ꯄꯥꯏꯅꯦꯄꯜꯒꯤꯒꯗꯨꯗꯤ ꯏꯊꯨꯝ ꯊꯨꯝꯃꯒ ꯍꯥꯏꯗꯤ ꯔꯁꯅꯥ ꯊꯤꯠꯂꯒ ꯊꯛꯄ ꯃꯥꯟꯅꯩꯑꯕ
ꯑ ꯃꯅꯤ
ꯑꯗꯨꯗꯤ ꯀꯔꯤ ꯍꯥꯏꯅꯤ ꯀꯔꯤꯅꯣ ꯍꯥꯎꯔꯤꯁꯤ ꯈꯪꯗꯕꯗꯣ
ꯍꯣꯏ
ꯑꯗꯨ ꯔꯁꯅꯥꯁꯤꯗ ꯆ ꯃꯥꯟꯅꯕꯅꯤꯅ ꯀꯩꯝꯇꯧ ꯍꯥꯎꯗ꯭ꯔꯦꯕ ꯑꯗꯨ ꯅꯠꯇꯕ ꯈꯔ ꯐ꯭ꯔꯦꯁ ꯑꯣꯏꯕ
ꯑꯩꯈꯣꯏꯅ ꯏꯁꯥꯅ ꯁꯦꯝꯖꯕ ꯍꯥꯏꯗꯨꯅꯗꯤ ꯈꯔ ꯐꯩꯗꯅ
ꯋꯥꯔꯦ ꯋꯥꯔꯦ ꯂꯐꯣꯏꯒꯤꯑꯁꯨ ꯌꯥꯝ ꯁꯦꯝꯅꯗꯔꯦ
ꯑꯁ ꯂꯐꯣꯏꯒꯤꯗꯤ ꯍꯥꯎꯕꯅꯦ ꯑꯩꯈꯣꯏ ꯑꯃꯨꯒ ꯑꯟꯗ꯭ꯔꯣꯗꯩ ꯂꯩꯔ ꯊꯛꯈ꯭ꯔꯦ ꯂꯐꯣꯏꯒꯤ ꯑꯁ ꯍꯥꯎꯋꯦꯍꯦ ꯑꯗꯨꯗꯤ ꯌꯥꯝ ꯊꯤꯅ
ꯑꯣ ꯀꯩꯀꯩꯕꯨ ꯁꯦꯝ ꯌꯥꯗꯅꯣ ꯁꯦꯝꯒ ꯁꯦꯝ ꯌꯥꯖꯔꯣ
ꯍꯩ ꯑꯌꯥꯝꯕ ꯂꯣꯏ ꯌꯥꯝꯕꯅꯤꯅ ꯁꯦꯡꯕꯕꯗꯅ ꯃ ꯄꯥꯛ ꯐꯪꯗꯦꯗꯅ ꯑꯩꯈꯣꯏꯁꯦ ꯊꯥꯕ ꯅꯠꯇꯕꯅꯤꯅ ꯑꯗꯨꯝ ꯋꯥꯜ ꯍꯩꯈꯥꯁꯨ ꯍꯧꯥꯎꯋꯤ ꯑꯗꯩ ꯍꯩꯅꯧ ꯁꯦꯅꯩ ꯂꯐꯣꯏ ꯑꯁ ꯃꯌꯥꯝ ꯑꯩꯅ ꯁꯤꯇꯥꯕꯣꯟꯁꯨꯦ ꯌꯥꯝ ꯐꯥꯎꯕꯅꯦ
ꯍꯣꯏ ꯇꯥꯡꯁꯨ ꯇꯥꯡꯕꯅꯤꯅꯀꯣ ꯍꯥꯏꯗꯤ ꯁꯦꯝꯒꯨꯝꯕꯗꯤ
ꯍꯣꯏ ꯂꯥꯛꯑꯒꯦ ꯂꯥꯛꯑꯦ ꯍꯌꯦꯡ ꯂꯥꯛꯑꯒ ꯀꯩꯀꯦꯅꯣ ꯇꯧꯕ ꯌꯥꯗ ꯇꯧꯔꯁꯤ ꯀꯣꯏꯁꯨ ꯀꯣꯏꯊꯣꯛꯔꯁꯤ ꯊꯃꯒ ꯑꯃ
ꯑꯗꯨ ꯍꯣꯏ ꯎꯝ ꯎꯝ